ꯍꯜꯂꯣ
ꯑꯣ ꯇꯥꯕ꯭ꯔꯣ
ꯇꯥꯏꯌꯦ
ꯑꯣ ꯀꯩꯗꯧꯔꯤꯅꯣ
ꯑꯁ ꯗꯨꯝ ꯐꯝꯃꯒ ꯂꯩꯌꯦ ꯅꯪꯗꯤ
ꯎꯝ ꯁꯨꯝ ꯂꯩꯔꯦ ꯕꯖꯥꯔ ꯆꯠꯂꯒ ꯍꯜꯂꯛꯇꯕꯤꯗ
ꯑꯌꯨꯛꯒꯤ ꯀꯩ ꯏꯟꯖꯥꯡ ꯆꯥꯕ꯭ꯔꯣ
ꯃꯁꯤ ꯎꯝ ꯑꯂꯨꯒ ꯗꯥꯟꯁ ꯍꯃꯦ
ꯑꯣ ꯇꯨꯝꯅꯤꯡꯕ ꯃꯥꯜꯂꯦꯀꯣ ꯅꯪ
ꯍꯣꯏ ꯉꯁꯤ ꯕꯣꯜ ꯌꯦꯡ ꯑꯣ ꯉꯁꯤ ꯕꯣꯜ ꯌꯦꯡꯔꯒ ꯑꯁ ꯇꯧ ꯐꯖꯥꯅ ꯇꯨꯝꯗ꯭ꯔꯦ ꯑꯗꯨ ꯑꯗꯨꯨꯝ ꯃꯤꯕꯅ ꯁꯤꯔꯦ
ꯌꯦꯡꯕ ꯂꯣꯏꯔꯒ ꯑꯃꯨꯛ ꯇꯨꯝꯗꯕ꯭ꯔꯣ ꯍꯥꯏꯁꯦ
ꯑ
ꯎꯝ
ꯅꯪꯗꯤ ꯕꫭꯜ ꯌꯦꯡꯕ꯭ꯔꫭ
ꯊꯕꯛ ꯀꯟꯕ ꯃꯥꯜꯂꯦꯀꯣ
ꯀꯟꯕꯤꯗ ꯅꯪꯗꯤ ꯀꯔꯤ ꯇꯧꯕ꯭ꯔꯥ ꯫
ꯑꯩ ꯀꯩꯍꯥꯏꯕ
ꯍꯧꯖꯤꯛ ꯀꯨꯔꯤ ꯇꯧꯕ꯭ꯔꯥ ꯍꯥꯏꯕꯅꯦ
ꯎꯝ ꯍꯧꯖꯤꯛꯇꯤ ꯁꯨꯝ ꯅꯪꯕꯨ ꯀꯣꯟ ꯀꯣꯜ ꯇꯧꯔꯒ ꯂꯩꯗ ꯐꯣꯟ ꯑꯩ ꯕꯖꯥꯔ ꯆꯠꯄꯗ ꯆꯠ ꯆꯠꯂꯒ ꯍꯜꯂꯛꯄꯗ ꯉꯥꯏꯔꯤꯌꯦ
ꯑꯣ ꯅꯪꯗꯤ ꯀꯗꯥꯏ ꯀꯗꯥꯏꯗ ꯂꯩꯕ꯭ꯔꯥ
ꯇꯝꯄꯥꯛꯇ
ꯑꯣ ꯀꯔꯤ ꯀ꯭ꯔꯤ ꯇꯧꯕ꯭ꯔ ꯢꯕꯣ
ꯑꯩ ꯀꯣꯂꯦꯖ ꯀꯥꯔꯤꯌꯦ
ꯀꯩ ꯁꯤꯃꯤꯁꯇꯔꯅꯣ
ꯑꯩꯁꯦ ꯊꯔ꯭ꯗꯅꯦ
ꯀꯔꯤ ꯀꯣꯂꯦꯁꯔ
ꯎꯝ ꯗꯤ ꯑꯦꯝꯅꯦ
ꯃꯨꯔꯦꯅꯦ
ꯅꯪꯗꯤ ꯌꯨꯝꯗ ꯂꯩꯕ꯭ꯔꯣ꯫
ꯑꯩ ꯌꯨꯝꯗ ꯂꯩꯌꯦ ꯇꯃꯦꯡꯂꯣꯡ ꯇꯃꯦꯡꯂꯣꯡꯗ
ꯍꯦ ꯑꯗꯣ ꯑ ꯅꯪꯁꯦ
ꯑꯥ
ꯑꯩꯒꯤ ꯏꯆꯦꯠ ꯄꯥꯗ꯭ꯔꯗꯤ ꯌꯥꯗꯧ ꯃꯥꯟꯗ꯭ꯔꯦ ꯀꯩ ꯇꯧꯁꯤꯒꯦ
ꯑꯣ
ꯎꯝ ꯁꯤ
ꯐꯪꯕ꯭ꯔꯣꯅ
ꯑꯥ ꯅꯪꯗꯤ ꯀꯅꯥ ꯀꯅꯥ ꯂꯩꯔꯦ ꯇꯥꯕ꯭ꯔꯣ
ꯎꯝ ꯇꯥꯏꯌꯦ ꯀꯩ ꯍꯥꯏꯕ
ꯅꯪꯒꯤ ꯀꯅꯥ ꯀꯅꯥ ꯂꯩꯕ꯭ꯔꯣ
ꯎꯝ ꯏꯊꯟꯗ ꯂꯩꯌꯦ ꯑꯩ ꯔꯦꯟ ꯂꯩꯕ
ꯑꫭ ꯃꯗ ꯂꯩꯒꯅꯨꯗ ꯅꯨꯄꯤꯁꯤꯡꯒꯤ
ꯎꯝ ꯀꯟꯁꯦ ꯀꯩ‌ꯀꯩ ꯑꯦꯟꯁꯥꯡ ꯆꯥꯔꯒ ꯂꯩꯕ ꯅꯣꯏꯗꯤ
ꯎꯝ
ꯀꯩ ꯍꯥꯏꯕ
ꯃꯣ ꯁꯨꯠ ꯂꯣꯏꯅ ꯆꯥꯔꯦ
ꯍ ꯍꯣꯏ ꯍꯣꯏ ꯁꯣꯏꯕꯨꯝꯀꯣ ꯑꯩꯁꯨ ꯌꯥꯝ ꯆꯥꯔꯒ ꯂꯩꯕꯅꯦ
ꯑ
ꯑꯣꯕꯗ
ꯌꯨꯝꯁꯨ ꯂꯩꯕꯣ ꯅꯣꯏ ꯂꯤꯌꯨꯝꯁꯨ ꯐꯪꯅꯤ
ꯍꯦꯕ
ꯅꯣꯏ ꯏꯁꯨ ꯑ ꯐꯪꯕ꯭ꯔꯥ ꯍꯥꯏꯕꯅꯦ
ꯑꯍꯣꯏ ꯑꯩ ꯍꯧꯖꯤꯛ ꯂꯥꯏꯕ ꯃꯐꯝꯗꯀꯣ
ꯑꯣ
ꯑꯥ ꯑꯩꯁꯦ ꯎꯝ ꯇꯝꯄꯥꯛꯇꯨꯅꯦ ꯑꯗꯨꯕꯨ ꯆꯤꯡꯁꯨ ꯈꯔ ꯂꯩꯕꯀꯣ ꯑꯗꯨ ꯑꯩꯈꯣꯏ ꯌꯨꯝ ꯃꯅꯥꯛꯇꯥꯛ ꯑꯗꯣ ꯑꯩꯈꯣꯏ ꯒꯥꯔꯗꯦꯟꯗꯒꯤ ꯂꯧꯔꯒ ꯈꯔ ꯈꯔꯗꯤ ꯂꯩꯕꯅꯦ
ꯑꯥ
ꯉꯔꯥꯡ ꯂꯧꯕ ꯑꯗꯨꯒꯤ
ꯅꯪꯒꯤ ꯌꯨꯝꯗꯒꯤ ꯀꫭꯂꯦꯖ ꯑꯗꯨꯝ ꯆꯠꯄ꯭ꯔ ꯥ
ꯍꯣꯏ ꯑꯩ ꯑꯩ ꯌꯨꯝꯗ ꯂꯩꯇꯦ ꯑꯩꯗꯤ ꯔꯦꯟꯗ ꯂꯩꯕꯅꯦ ꯅꯦ ꯍꯧꯖꯤꯛꯇꯤ ꯌꯨꯝꯗꯤ ꯅꯪꯒ ꯃꯥꯟꯅꯩꯑꯌꯦ ꯇꯥꯕ꯭ꯔꯣ
ꯇꯥꯏ
ꯍꯜꯂꯣ
ꯇꯥꯏ ꯇꯥꯏ ꯑꯩꯒꯤ ꯃꯗꯨ ꯌꯥꯗꯕ ꯐꯖꯗꯕ
ꯍꯣꯏ ꯅꯣꯏꯒꯤ ꯅꯣꯏ ꯅꯣꯏꯁꯗ ꯂꯩꯕꯁꯤꯡꯒꯤ ꯅꯦꯠꯋꯥꯛ ꯌꯥꯗꯦ
ꯑ ꯂꯥꯏ ꯂꯥꯛꯇꯕꯕꯣ
ꯎꯝ
ꯏ ꯏꯛ ꯔꯦꯒꯂꯔ
ꯑꯩꯁꯨꯦ ꯅꯪꯒ ꯃꯥꯟꯅꯕ ꯃꯥꯜꯂꯦ ꯍꯥꯏꯕ ꯂꯩꯥꯏꯐꯝꯗꯣ
ꯍꯧꯖꯤꯛ ꯉꯁꯤ ꯀꯣꯂꯦꯖ ꯀꯣꯂꯦꯖ ꯆꯠꯄ꯭ꯔꯥ
ꯎꯝ ꯑꯩꯈꯣꯏ ꯀꯣꯂꯦꯖꯁꯦ ꯑꯃꯨꯛ ꯍꯧꯗ꯭ꯔꯤ ꯌꯥꯏ ꯚꯦꯀꯦꯁꯟꯗꯒꯤꯀꯣ ꯅꯩ ꯁꯍꯧꯔꯅꯦ ꯅꯆꯔꯤ ꯂꯥꯁ ꯉꯁꯤꯅ ꯂꯥꯁ ꯇꯥꯔꯦ ꯑꯩꯒꯤ ꯐ꯭ꯔꯤ ꯗꯦ ꯀꯣ ꯍꯌꯦꯡ ꯍꯌꯦꯡꯗꯤ ꯁꯟꯟꯅꯦꯅꯤꯅ
ꯎꯝ
ꯑꯃꯨꯛ ꯊꯕꯛ ꯁꯨꯕ ꯍꯧꯔꯅꯤ ꯊꯕꯛ ꯊꯕꯛꯇꯤ ꯀꯧꯗꯦ ꯀꯣꯂꯦꯖ ꯀꯥꯕ ꯍꯧꯔꯅꯤ
ꯀꯣꯂꯦꯖ ꯀ ꯑꯃꯁꯨ ꯊꯕꯛꯅꯤꯗ
ꯍꯣꯏ ꯊꯕꯛꯅꯦ ꯇꯟꯕꯁꯤꯗꯤ ꯅꯨꯡꯇꯤꯒꯤ ꯆꯠꯅꯤꯡꯗꯕꯗꯣ ꯆꯠꯇꯕꯗꯤ ꯆꯠꯇ꯭ꯔꯗꯤ ꯌꯥꯗꯕ
ꯑꯁ ꯉꯁꯤ ꯅꯨꯡꯁꯥ ꯀꯟꯕꯅꯤꯗ
ꯍꯥ ꯑ ꯑꯩꯈꯣꯏꯗꯗꯤ ꯉꯁꯤ ꯈꯔ ꯐꯥꯏꯌꯦ
ꯄꯨ ꯀ ꯀ ꯃꯅ ꯂꯣꯋꯦ
ꯑꯣ ꯅꯣꯏꯗꯗꯤ ꯅꯣꯡ ꯌꯥꯝ ꯆꯨꯑꯦ ꯍꯥꯏꯇꯥꯔꯦ ꯂꯥꯁ ꯋꯤꯛꯇꯤ
ꯑꯣ ꯍꯣꯏ ꯁꯕꯤꯗꯤ ꯌꯥꯝ ꯆꯨꯔꯒ
ꯁꯨꯗꯣ ꯇꯔꯕꯣ
ꯑꯣ ꯇꯥꯏꯌꯦ
ꯎꯝ ꯑꯩꯈꯣꯏꯅꯦ ꯂꯥꯁ ꯋꯤꯛꯇꯣ ꯅꯣꯡꯁꯨꯨ ꯆꯨꯞꯂꯨꯗꯕꯨꯀꯣ
ꯑ
ꯅꯨꯡꯁꯥ ꯁꯥꯥꯃꯟꯕꯗꯤ ꯂꯩꯕ ꯅꯨꯡꯉꯥꯏꯇꯦ ꯑꯗꯨꯒ ꯉꯁꯤꯗꯤ ꯈꯔ ꯐꯩꯌꯦ ꯅꯣꯡꯁꯨ ꯌꯥꯝ ꯆꯨꯕꯗꯤ ꯑꯣꯏꯗꯦ ꯑꯗꯨꯕꯨ ꯎꯝ ꯋꯦꯗꯔꯗꯣ ꯈꯔ ꯅꯨꯡꯉꯥꯏꯌꯦꯕ
ꯑꯥ ꯍꯗ ꯎ
ꯑ ꯅꯪꯗꯤ ꯀꯔꯤ ꯊꯕꯛ ꯊꯕꯛ ꯇꯧꯔꯒ ꯂꯩꯕ꯭ꯔꯣ
ꯑ ꯑꯗꯨꯝ ꯗꯨꯀꯥꯟ ꯐꯝꯕ ꯂꯥꯛꯕꯅꯤꯗ
ꯑꯣ ꯑꯣ ꯑꯣ ꯅꯪꯒꯤꯂꯣ ꯍꯥꯏꯁꯦ
ꯑꯩꯒꯤ ꯗꯥꯅꯤ ꯑꯩꯒꯤꯗ
ꯅꯪꯌꯦꯦ
ꯑꯩꯗꯤ
ꯑꯣ ꯑꯣ ꯍꯣ ꯍꯣꯏ ꯐꯩꯌꯦ ꯊꯕꯛ ꯁꯨꯗꯕꯅ ꯂꯩꯕꯗꯒꯤ ꯊꯕꯛ ꯁꯨꯕꯅ
ꯄ ꯂꯩ ꯇꯒ
ꯍꯣꯏ ꯊꯕꯛ ꯁꯨꯅꯕ ꯆꯥꯎꯈꯠꯄꯅꯤꯅ ꯑꯩꯈꯣꯏꯁꯨ
ꯆꯥꯛ ꯁꯨꯗ꯭ꯔꯗꯤ ꯆꯛꯆꯜꯒ
ꯑꯁ ꯑꯩꯁꯨ ꯈꯔ ꯂꯩꯔꯛꯗꯤ ꯑꯗꯨꯝ ꯇꯧꯒꯅꯤ ꯍꯧꯖꯤꯛ ꯀꯦꯖ ꯀꯥꯕꯒꯤ ꯑꯩꯈꯣꯏꯁꯦ ꯑꯣꯏꯅ ꯁꯞꯄꯣꯔꯠ ꯇꯧꯕꯒꯤ ꯌꯥꯕꯅꯤꯅ
ꯅꯣꯏꯁꯤꯡ ꯅꯣꯏ ꯍꯧꯖꯤꯛ ꯀꯣꯂꯦꯖ ꯀꯥꯕꯁꯤꯡ ꯑꯩꯠ ꯁꯦꯃꯦꯁꯇꯔ ꯐꯥꯎ ꯀꯥꯒꯅꯤ ꯍꯥꯏꯕꯅꯤꯅ
ꯍꯣꯏ
ꯑꯩꯠ ꯁꯦꯃꯤꯁꯇꯔ ꯐꯥꯎ ꯀꯥꯔꯒ ꯐꯣꯔ ꯌꯔꯁ
ꯍꯥ ꯐꯣꯔ ꯌꯔꯁ ꯐꯣꯏ ꯆꯍꯤ ꯃꯔꯤ
ꯎ
ꯆꯍꯤ ꯃꯔꯤ ꯆꯠꯀꯅꯤ ꯃꯥꯁꯇꯔꯗꯣ ꯆꯍꯤ ꯑꯃ ꯇꯧꯒꯗꯕꯀꯣ ꯍꯥꯏꯕꯗꯤ ꯑꯦꯠꯁ ꯑꯦꯝ ꯑꯣꯏꯔꯗꯤꯦ ꯑꯗꯨꯕꯨ ꯑꯩꯈꯣꯏ ꯑꯩꯈꯣꯏꯅ ꯈꯟꯕꯅꯤꯅ ꯍꯥꯏꯕꯗꯤ ꯑꯩꯈꯣꯏꯅ ꯄꯥꯝ ꯄꯥꯝꯕꯗꯣ
ꯑꯥ
ꯑ ꯊ꯭ꯔꯤ ꯌꯔꯁ ꯆꯍꯤ ꯑꯍꯨꯝꯈꯛ ꯇꯝꯕ ꯌꯥꯏꯑꯕ ꯑꯗꯣ ꯃꯥꯁꯇꯔꯅ ꯑꯅꯤ ꯇꯝꯒꯗꯕ
ꯑꯩꯈꯣꯏ ꯀꯥꯕ ꯀꯟꯗꯤ ꯆꯍꯤ ꯑꯍꯨꯝ ꯀꯇꯅꯤ
ꯎꯝ ꯅꯣꯏꯗꯤ ꯂꯣꯏꯕꯅꯤꯅ ꯅꯅꯨꯡꯁꯨ ꯅꯨꯡꯉꯥꯏꯔꯝꯅꯦ
ꯀꯂꯤꯁ ꯀꯥꯕ ꯂꯣꯏꯔꯒ ꯑꯗꯨꯝ ꯕꯀꯣꯟ ꯐꯥꯝꯕ ꯂꯥꯛꯏꯅꯤꯅ
ꯎ
ꯊꯕꯛ ꯐꯪꯗ꯭ꯔꯕ
ꯕꯦꯛ ꯆꯥꯅꯤꯡꯉꯥꯏ ꯀꯤꯕꯁꯤꯗꯤꯀꯣ
ꯃꯩ ꯆꯂꯃꯥꯏꯗ ꯍꯛ ꯆꯥꯂꯔꯣꯏꯗ
ꯑꯣ ꯅꯪ ꯒ꯭ꯔꯦꯖꯨꯋꯦꯁꯟ ꯂꯣꯏꯕꯁꯦ ꯆꯍꯤ ꯀꯌꯥ ꯁꯨꯔꯦ
ꯀꯔꯤꯦ ꯍꯥꯏꯕ
ꯎ ꯅꯪ ꯒ꯭ꯔꯦꯖꯨꯋꯦꯁꯟ ꯂꯣꯏꯕꯗꯣ
ꯑꯥ
ꯍꯦꯛ ꯀꯌꯥ ꯁꯨꯔꯦ
ꯆꯥꯦ ꯑꯍꯨꯝ ꯑꯍꯨꯝꯃꯔꯤ
ꯑꯣ ꯑꯗꯨꯗꯤ ꯑꯗꯨ ꯑꯍꯨꯝ ꯃꯔꯤ ꯑ ꯑꯍꯨꯝꯨꯝ ꯍꯔꯤ ꯑꯗꯨꯗꯤ ꯇꯨ ꯊꯥꯎꯖꯟ ꯇ꯭ꯋꯦꯟꯇꯤ ꯇꯨꯒꯨꯝꯕꯗ ꯂꯣꯏꯔꯝꯅꯤꯀꯣ
ꯑꯣ
ꯑꯣ
ꯇ꯭ꯋꯇ ꯇ ꯍꯣꯏ ꯇ꯭ꯋꯦꯟꯇꯤ ꯇꯨꯗ ꯂꯣꯏ
ꯑꯩꯍꯥꯛ ꯑꯗꯨꯗꯤ ꯑꯍ
ꯂꯥꯁ ꯑꯣꯏꯔꯝꯅꯤ ꯑꯩꯈꯣꯏ ꯁꯀꯥꯕ
ꯑꯣ ꯅꯉꯣꯏꯣꯟꯗ ꯌꯗꯤ ꯑꯩ ꯀ꯭ꯂꯥꯁ ꯏꯔꯀꯔꯦ ꯑꯩ ꯀ꯭ꯂꯥꯁ ꯁꯕꯦꯟ ꯑꯩ ꯀ꯭ꯂꯥꯁ ꯑꯩꯠ ꯀ꯭ꯂꯥꯁ ꯅꯥꯏꯟ ꯀꯥꯔꯤꯅꯦꯗ ꯅꯪ ꯒ꯭ꯔꯦꯖꯨꯑꯦꯁꯟ ꯂꯣꯏꯔꯅꯤꯅꯦ ꯑꯗꯨꯗꯤ
ꯑꯣ
ꯅꯠꯇꯦ ꯑꯩ ꯀ꯭ꯂꯥꯁ ꯇꯦꯟ ꯔꯤꯗꯤꯡ ꯑꯣꯏꯔꯤꯉꯩꯗ ꯅꯪ ꯒ꯭ꯔꯦꯖꯨꯦꯁꯟ ꯂꯣꯏꯕ ꯃꯥꯜꯂꯦ
ꯑꯣ ꯎ ꯅꯥꯗ
ꯑꯗꯣ ꯉꯁꯤ ꯀꯩ ꯏꯟ ꯆꯥꯡ ꯆꯥꯔꯅꯤ ꯅꯪꯗꯤ
ꯉꯁꯤ ꯌꯦꯟ ꯆꯥꯡ
ꯍꯣꯏ ꯍꯣꯏ ꯉꯁꯤ ꯊꯥꯡꯁꯥ ꯑꯣꯏꯕꯒꯦꯀꯣ
ꯑ ꯍꯣꯏ ꯉꯁꯤ ꯋꯤꯀꯦꯟꯅꯤ ꯅꯗꯤ
ꯆꯠꯅꯥꯕꯤ ꯍꯥꯏ
ꯑꯩꯁꯨ ꯂꯥꯏꯔꯤꯉꯩꯗꯨꯀꯣ ꯁꯨꯝ ꯁꯇꯔꯗꯦ ꯅꯨꯡꯤꯒꯤꯣꯡ ꯁꯇꯔꯗꯦ ꯑꯗꯨꯝ ꯆꯥꯕꯅꯤ
ꯑꯥ
ꯎꯝ ꯁꯤꯗ ꯂꯥꯏꯔꯒ ꯑꯁ ꯆꯥꯅꯕ ꯏꯝꯐꯥꯎ ꯄꯟꯈ꯭ꯔꯦ ꯍꯥꯏꯠ ꯏꯊꯟꯗ ꯂꯩꯕꯒꯤ
ꯃꯊꯟ ꯂꯥꯛꯏꯕꯁꯨ ꯑꯗꯨꯝ ꯆꯥꯕ ꯌꯥꯏꯅ
ꯑꯁ ꯊꯣꯡꯅꯕ ꯐꯥꯎ ꯇꯜꯂꯦ
ꯑꯩ ꯄꯩꯁꯥ ꯊꯥꯔꯛꯀꯦ ꯊꯣꯡꯉ ꯀꯣ
ꯑꯁ ꯑꯁ ꯁꯤꯒꯨꯝꯕꯗꯤ ꯅꯨꯡꯉꯥꯏꯀꯣ ꯑꯩ ꯑꯃꯨꯛ ꯇꯦꯛꯁ ꯇꯥꯔꯛꯀꯅꯤ
ꯑ
ꯑ
ꯑꯁꯤꯒꯨꯝꯕꯗꯤ ꯁꯨꯛꯀꯥꯎ ꯀꯥꯎꯔꯣꯏꯦ ꯑꯩꯗꯤ
ꯅꯪ ꯍꯥꯏꯈ꯭ꯔꯦ ꯍꯥꯏꯅ ꯔꯤꯒ꯭ꯔꯦꯠ ꯇꯧꯔꯒ ꯂꯩꯕ꯭ꯔꯥ ꯈꯪꯗꯦ
ꯝ
ꯅꯨꯡꯉꯥꯏꯔꯦ ꯅꯪꯕꯨ